ꯑꯣ
ꯀꯩꯗꯧꯔꯤꯅꯣ
ꯇꯥꯏ
ꯑꯣ ꯇꯦꯟꯁꯟꯁꯒꯦ
ꯑꯁꯤꯁꯦ ꯀꯥꯡꯁꯣꯏ ꯆꯥꯏ ꯅꯪꯗꯤ
ꯑꯩ ꯁꯦꯕꯣꯠꯒ ꯑꯂꯨ ꯆꯥꯏ
ꯑꯣ ꯀꯅꯥ ꯀꯅꯥ ꯂꯩꯒꯦ ꯅꯊꯪ ꯅꯇꯔꯣ
ꯏꯊꯟ ꯁꯦꯟꯕꯨꯡꯁꯨ ꯂꯩ ꯃꯥꯁꯨ ꯂꯩ ꯁꯕꯗꯤ ꯊꯟꯗꯁꯥꯏ ꯃꯥꯗꯤ ꯉꯅ ꯁꯄꯅꯦꯅ ꯉꯔꯥꯡ ꯂꯥꯛꯦ ꯉꯔꯥꯡ ꯏꯚꯅꯤꯡ ꯊꯕꯛ ꯆꯠꯄꯗ ꯍꯟꯗꯕꯗꯨꯗ
ꯎꯝ ꯀꯩꯗꯧꯔꯤꯅꯣ
ꯑ ꯃꯦꯁ ꯈꯣꯜꯂꯝꯃꯅꯤ ꯊꯕꯛ ꯂꯩꯇꯕꯒꯤ ꯐꯣꯟ ꯌꯦꯡꯃꯟꯕꯒꯤ ꯑꯁ ꯀꯣꯛꯁꯤꯦ ꯌꯥꯗ꯭ꯔꯦ ꯃꯤꯠ ꯅꯥꯕꯒꯤ
ꯅꯣꯡꯁꯨ ꯆꯨꯑꯦ ꯁꯥꯁꯨ ꯁꯥꯏꯑꯦ ꯀꯩꯗꯧꯔꯨꯅꯤ
ꯎꯝ
ꯑ
ꯅꯣꯏ ꯀꯣꯏꯔꯛꯑꯣꯅꯦ
ꯑꯣꯏꯅ
ꯑꯁꯤꯁꯦꯗꯤ ꯇꯥꯗꯦ ꯍ
ꯍꯧꯖꯤꯛ ꯇꯥꯁꯦ
ꯑꯣ ꯅꯣꯏꯔꯣꯝꯗ ꯇꯥ ꯃꯥꯜꯂꯦ ꯁꯤꯜ ꯗꯤ ꯇꯗꯑꯦ ꯍ ꯑꯣ ꯏꯚꯅꯤꯡ ꯋꯥꯥꯛ ꯆꯠꯇ ꯔ ꯅꯣꯋ
ꯆꯂꯦ ꯕꯣꯁꯅꯥꯄ ꯆꯂꯦ ꯉꯁꯤ ꯍꯌꯦꯡ ꯉꯔꯥꯡ ꯅꯣꯡ ꯇꯥꯔꯗꯤ ꯆꯠꯄ꯭ꯔ ꯉꯥ ꯌꯥꯔ ꯑꯗꯨꯗꯧ ꯃꯥꯟꯗ꯭ꯔꯦ ꯉꯁꯤ ꯅꯣꯡ ꯀꯟꯅ ꯇꯥꯕꯒꯨꯝ ꯇꯧꯔ ꯉꯁꯤ ꯍꯧꯖꯤꯛ ꯀꯟꯅꯗꯤ ꯇꯥꯗꯣꯏꯅ ꯂꯦꯀꯗꯧꯕꯨꯝ ꯃꯥꯂꯦ ꯎꯝ
ꯑꯩꯁꯨ ꯉꯁꯤ ꯆꯠꯁꯤꯔ ꯈꯪꯗ꯭ꯦ
ꯍꯣꯁꯇꯦꯜꯗꯨ ꯂꯩꯕꯗꯣ ꯑꯃꯨꯛ ꯍꯌꯦꯡ ꯂꯥꯛꯀꯅꯤ ꯍꯥꯏꯕ꯭ꯔꯥ
ꯍꯣꯔꯦꯟ ꯆꯠꯇꯣꯏꯔꯥ
ꯑꯥꯎ ꯅꯠꯇꯦ ꯑꯩꯅ ꯍꯥꯏꯗꯤ ꯍꯣꯁꯇꯦꯜꯗ ꯂꯩꯕꯗꯣ ꯍꯣꯝ ꯋꯥꯔꯗꯦꯟ ꯑꯣꯏꯕꯗꯣ
ꯑ
ꯍꯌꯦꯡ ꯑꯃꯨꯛ ꯂꯥꯛꯀꯅꯤ ꯍꯥꯏꯕ꯭ꯔꯕ
ꯑꯣ
ꯅꯪꯪ ꯅꯪꯒꯤ ꯔꯣꯝꯗ ꯑꯣ
ꯎ ꯑꯁꯤꯗ ꯃꯥꯁꯦ ꯊꯝꯂꯝꯃꯦ ꯑꯗꯨ ꯑꯁꯤꯗ ꯂꯥꯛ ꯑꯦ ꯃꯥ ꯊꯝꯂꯝꯕ꯭ꯔꯥ ꯊꯝꯂꯝꯗꯕ꯭ꯔꯥ ꯈꯪꯗꯦ ꯄꯣꯠ ꯈꯔꯗꯤ ꯂꯩꯌꯦ
ꯐꯣꯟ ꯇꯧꯔꯒ ꯐꯣꯟ ꯇꯧꯔꯒ ꯄꯥꯏꯈꯠ ꯇꯕꯛ
ꯑꯣ
ꯑꯁ ꯅꯉꯁꯨꯁꯨ ꯁꯥꯏ ꯑ
ꯎꯝ
ꯀꯔꯤ ꯀꯒꯥꯔꯤ ꯃꯊꯦꯜ ꯆꯥꯔꯒ ꯂꯩꯕ꯭ꯔꯣ ꯅꯣꯏ ꯌꯦꯟꯖꯥꯡ ꯍꯥꯎꯕ ꯍꯟꯖꯥꯡ ꯍꯥꯎꯕ ꯄꯨꯔꯛꯇ꯭ꯔꯣ
ꯐꯔꯛꯗ ꯍ
ꯀꯔꯝ ꯄꯨꯔꯛꯇ꯭ꯔꯣ ꯍꯥꯏꯁꯤꯕꯣ
ꯍꯣꯏ
ꯏꯇꯤꯗ
ꯏꯁꯁꯪ ꯅꯥꯄꯤ ꯍꯣꯔꯦꯟ ꯂꯩꯕ ꯆꯠꯁꯤꯔꯣ
ꯑꯁ ꯃꯈꯥꯗ ꯈꯔ ꯅꯨꯡꯉꯥꯏꯅ ꯏꯪꯉꯤꯅꯦ ꯎꯥꯗꯤ ꯑꯁꯦ ꯁꯥꯑꯅꯦ
ꯍꯣꯔꯦꯟꯅꯦ ꯑꯦꯟꯁꯥꯡ ꯅꯥꯄꯤ ꯂꯩꯕ ꯆꯠꯁꯤꯔꯥ ꯀꯗꯥꯏ ꯂꯩꯒꯗ꯭ꯔꯥ ꯑꯦ ꯃꯣꯔꯅꯤꯡꯅ ꯂꯩꯗꯤ ꯂꯩꯒꯅꯤꯀꯣ
ꯃꯣꯔꯅꯤꯡꯗꯗꯤ ꯎꯝ ꯃꯣꯔꯅꯤꯡꯗꯗꯤ ꯍꯣꯡꯁꯨ ꯍꯣꯡ ꯐꯪꯕ ꯌꯕꯗꯤꯡꯗꯗꯤ ꯌꯥꯝ ꯍꯣꯡꯗꯕꯅꯤꯗ
ꯎ ꯑꯩ ꯀꯁ ꯀꯦꯁꯁꯨ ꯂꯩꯇ꯭ꯔꯦꯅꯦ ꯑꯩ
ꯑꯩꯁꯨꯗꯤ ꯌꯥꯎꯗ꯭ꯔꯦ ꯀꯦꯁꯨ ꯌꯥꯎꯗꯗꯤ ꯑ ꯑꯩꯗꯤ ꯍꯋꯥꯏꯒ ꯆꯥꯔꯒ ꯂꯩ ꯍꯋꯥꯏꯒ ꯑꯂꯨꯒ ꯁ
ꯑꯣ ꯆꯤꯀꯟꯗꯣ ꯀꯩꯅꯣ ꯇꯋꯣ ꯁꯤꯀꯟꯗꯣ ꯀꯩꯅꯣ ꯇꯧꯔꯒ ꯇꯥꯎꯔꯒ ꯊꯝꯃꯣ ꯑꯗꯨꯒ ꯍꯋꯥꯏ ꯆꯝꯐꯨ ꯇꯧꯒ ꯑꯗꯨ ꯆꯤꯛꯀꯟ ꯇꯧꯑꯒ ꯊ꯭ꯔꯤ ꯗꯦꯖ ꯐꯣꯔ ꯗꯦꯖ ꯆꯥꯕ ꯌꯥꯕꯅꯦ ꯑꯗꯨꯅ ꯐꯩ
ꯄꯗꯦ ꯀꯗ
ꯍꯥꯎꯃꯟꯗ꯭ꯔꯁꯨ ꯆꯥꯕ ꯌꯥꯗꯕꯅꯤꯍꯦ
ꯑꯩꯗꯤ ꯄꯪꯆꯥꯗ ꯆꯥꯏꯗ ꯋꯥꯋꯥꯛꯀꯤꯡ ꯆꯦꯟꯕꯅꯤꯅ ꯆꯥꯛ ꯌꯦꯟꯖꯥꯡꯕꯨꯗꯤ ꯑꯁ ꯐꯖꯅ ꯂꯧꯈꯠꯜꯂꯤ ꯌꯨꯝꯗꯒꯤ ꯀꯩꯅꯣ ꯊꯥꯔꯛꯑꯣ ꯍꯥꯏꯈꯤꯕꯅꯦ ꯊꯥꯔꯛꯑꯣ ꯑꯩ ꯈꯨꯜꯂꯒ
ꯌꯨꯝ ꯀꯩꯗꯧꯉꯩ ꯂꯥꯛꯀꯗ꯭ꯔꯣ ꯀꯣ
ꯈꯪꯗꯦ ꯃꯟꯗꯤꯔꯗꯔ ꯂꯥꯛꯄ ꯌꯥꯏ ꯃꯥꯁꯦ ꯏꯆꯟꯅꯨꯄꯤꯗ
ꯅꯁ ꯅꯨꯄꯤ ꯑꯗꯨꯗꯤ ꯑꯩ ꯑꯩꯁꯨ ꯍꯥꯏꯁꯤꯔ ꯈꯪꯗꯦ ꯕꯤꯖꯤ ꯂꯩ ꯍꯥꯏ ꯎꯝ ꯗꯦꯝꯦꯝ ꯂꯩ ꯍꯥꯏ ꯏꯟ ꯗꯦꯝꯦꯝꯒ ꯑꯁꯤꯗꯨꯒ ꯂꯩꯕꯁꯦ ꯑꯩ ꯀꯌꯥ ꯄꯥꯝꯗꯦꯅꯦ
ꯌꯟꯗꯤꯌꯦꯝꯗꯤ ꯍꯣꯡꯕꯅꯦ ꯌꯥꯝꯅ ꯂꯨꯄꯥ ꯇꯔꯥꯒꯤ ꯂꯨꯄꯥ ꯀꯨꯟꯒꯤ ꯌꯥꯝ ꯆꯥꯎꯅ ꯄꯤꯕꯅꯦ
ꯀꯨꯟꯒꯤ ꯐꯠꯇꯦꯍꯦ ꯑꯩ ꯁꯤꯗ ꯌꯦꯡꯕꯅꯦ ꯀꯨꯟꯒꯤ ꯑ ꯃꯆꯥ ꯃꯆꯥ ꯇꯧꯔꯒ
ꯑꯗꯨ ꯏꯔꯣꯟꯝꯕ ꯆꯝꯐꯨꯠꯒꯨꯝꯕ ꯍꯥꯎꯕꯅꯦꯅꯦ
ꯁꯝꯄꯨꯁꯨꯍꯥꯎꯗ ꯃꯥꯂꯦ
ꯆꯝꯐꯨꯣꯏ ꯍꯥꯎꯕꯅꯦ ꯃꯣꯔꯣꯛ ꯃꯦꯞꯄ ꯈꯔ ꯇꯧꯔꯒ ꯏꯔꯣꯟꯕꯒꯨꯝꯕ ꯇꯧꯔꯒ ꯑꯁ ꯌꯥꯝ ꯍꯧꯕꯅꯤꯗ ꯑꯩꯈꯣꯏꯅ ꯆꯥꯅꯤꯡꯗꯕꯒꯤꯅꯤ
ꯎꯝ
ꯀꯩꯅꯣꯗꯁꯨ ꯍꯥꯎꯋꯦ ꯀꯔꯤ ꯃꯥꯏ ꯃꯃꯤꯡꯗꯣ ꯄꯨꯛꯅꯤꯡ ꯊꯥꯏ ꯍꯥꯏꯕ꯭ꯔꯥ ꯑꯗꯨꯁꯨ ꯌꯥꯝ ꯍꯥꯎꯋꯏꯅꯤ ꯏꯔꯣꯝꯕ ꯇꯧꯔꯒ ꯏꯔꯣꯝꯕ ꯇꯧꯔꯒ
ꯑꯣ ꯃꯃꯤꯡꯗꯨꯣ ꯀꯔꯤ ꯍꯥꯏꯕ
ꯄꯨꯡꯗꯤꯡ ꯊꯥꯏ ꯄꯨꯡꯂꯤꯡ ꯊꯥꯏ
ꯑꯣ ꯍꯥꯎꯕꯅꯦ ꯑꯩꯁ ꯌꯥꯝ ꯇꯥꯡꯕꯅꯦ ꯑꯗꯨꯗꯣ ꯀꯨꯟꯊ꯭ꯔꯥꯒꯤ ꯎꯝ ꯄꯋꯥꯗ ꯀꯨꯟꯊ꯭ꯔꯥꯒꯨꯝꯕ ꯃꯥꯜꯂꯦ ꯑꯗꯨꯗꯣ
ꯑꯣ ꯑꯩ ꯅꯍꯥꯟ ꯋꯥꯋꯀꯤꯡ ꯆꯠꯄ ꯃꯇꯝꯗ ꯀꯇꯤꯌꯥ ꯀꯣꯂꯦꯖ ꯃꯅꯥꯛꯇꯒꯤ ꯀꯩꯅꯣ ꯍꯦꯛꯑꯦꯕꯀꯣ
ꯎꯝ
ꯑꯃ ꯑꯅꯤ ꯑꯍꯨꯝ ꯈꯛꯇ ꯍꯦꯛꯑꯒ ꯑꯩꯅ ꯏꯔꯣꯟꯕ ꯆꯥꯕ ꯑꯁ ꯍꯥꯎꯁꯇꯤ ꯂꯣꯏꯔꯦꯦ
ꯎꯝ ꯑꯗꯣ ꯍꯣꯏ ꯀꯥꯡꯁꯣꯏꯁꯨ ꯍꯥꯎꯅꯦ ꯑꯗꯨꯗꯣ
ꯃꯔꯨꯗꯣ ꯑꯗꯨ ꯆꯥꯔꯗꯤ ꯑꯩꯈꯣꯏꯒꯤ ꯍꯥꯏꯁꯨ ꯈꯔ ꯋꯥꯡꯉꯦ ꯍꯥꯏꯕ ꯑꯁ ꯆꯥꯔꯨꯕꯒꯤ ꯈꯔ ꯋꯥꯡꯉꯦ ꯏꯟꯁꯤ
ꯂꯣꯏꯔꯦꯍꯦ ꯐꯥꯒꯤꯗꯤ ꯎ ꯏꯅꯥꯜꯂꯦꯀꯣ
ꯑꯗꯨ ꯃꯔꯨꯗꯣ ꯆꯥꯔꯗꯤꯀꯣ ꯑꯩꯈꯣꯏꯒꯤ ꯍꯥꯏꯁꯦ ꯈꯔ ꯁꯥꯡꯅꯦ ꯍꯥꯏꯕꯅꯤ ꯑꯩ ꯏꯄꯥ ꯏꯄꯨꯅ ꯏꯄꯥ ꯏꯄꯨꯁꯤꯡꯅ ꯍꯥꯏꯔꯛꯄꯅꯤꯗ
ꯋꯥꯡꯅꯤꯡꯉꯥꯏ ꯂꯩꯇ꯭ꯔꯗ ꯍꯧꯖꯤꯛꯇꯤ
ꯎꯝ
ꯋꯥꯡꯒꯗꯕ ꯃꯇꯝ ꯍꯦꯜꯂꯦꯗ ꯑꯩꯁꯨ ꯐꯥꯏꯚ ꯁꯚꯦꯟ ꯈꯛ ꯭ꯔꯗꯤ ꯄꯥꯝꯝꯕꯅꯦ
ꯋꯥꯡꯒꯅꯤꯗ
ꯐꯥꯏꯚ ꯑꯩꯠ ꯅꯨꯄꯥꯁ ꯐꯥꯏꯚ ꯐꯥꯏꯚ ꯑꯩꯠ ꯐꯥꯏꯚ ꯑꯦꯠ ꯆꯞꯁꯥꯟ ꯎꯄꯥꯥꯁꯦ ꯑꯗꯨꯗꯨꯒꯤ ꯃꯈꯥ ꯇꯥꯔꯗꯤ ꯐꯥꯏꯚ ꯁꯚꯦꯟ ꯑꯩ ꯑꯩꯗꯤ ꯈꯔ ꯑꯩꯁꯦ ꯐꯥꯏꯚ ꯁꯤꯛꯁꯅꯦ ꯐꯥꯏꯚ ꯁꯤꯛꯁ ꯈꯖꯤꯛꯇꯪ ꯋꯥꯠꯛꯦ
ꯅꯪ꯭ꯔ
ꯐꯥꯏꯚ ꯁꯤꯛꯁ ꯐꯥꯏꯚ ꯁꯤꯛꯁ ꯑꯗꯨꯝ ꯄꯥꯔꯒꯦ
ꯌꯥꯏꯅꯦ
ꯐꯥꯏꯚ ꯏꯃꯥꯟꯅꯕꯁꯤ ꯐꯥꯏꯚ ꯁꯚꯦꯟ ꯐꯥꯏꯚ ꯑꯩꯠꯁꯨ ꯂꯩ ꯏꯃꯥꯟꯅꯕꯁꯦ ꯐꯥꯏꯚ ꯑꯩꯗꯤ ꯋꯥꯉ
ꯗꯒꯤ ꯅꯥꯏ ꯊꯥꯏꯅꯒꯤ ꯑꯉꯥꯡꯁꯤꯡ ꯊꯥꯏꯅꯒꯤ ꯑꯉꯥꯡ ꯇꯣꯔꯤꯉꯩꯗ ꯀꯩꯅꯣ ꯄꯨꯜꯂꯝꯕꯁꯤꯡ ꯑꯌꯥꯝ ꯑꯁꯦ ꯑꯗꯨꯒꯈ ꯃꯥꯜꯂꯤꯀ
ꯍꯥ
ꯅꯪꯒꯤ ꯅꯃꯥꯟꯅꯕ ꯅꯃꯥꯟꯅꯕꯁꯤꯡꯗꯣ ꯊꯥꯏꯅꯒꯤ ꯈꯨꯟꯗꯒꯤ ꯀꯅꯥ ꯀꯅꯥ ꯌꯥꯎꯔꯤꯒꯦ ꯂꯨꯍꯣꯡꯗꯕ
ꯌꯎꯔ ꯌꯦ
ꯀꯅꯥ ꯀꯅꯥꯅꯣ
ꯀꯩꯅꯣꯗ ꯑꯃ ꯌꯥꯎꯔꯤꯏ ꯅꯣꯡꯃꯥꯏꯗ ꯌꯥꯎꯔꯤꯏ ꯏꯀ ꯀꯩꯅꯣꯗꯁꯨ ꯌꯥꯎꯔꯛꯏ ꯂꯣꯡꯗ꯭ꯔꯥꯡꯗ ꯑꯅꯤ ꯌꯥꯎꯔꯛꯏ
ꯑꯩꯈꯣꯏ ꯑꯩꯈꯣꯏ ꯈꯨꯟꯗꯒꯤꯗꯤ ꯀꯅꯥ ꯀꯅꯥ ꯅꯣꯏꯒꯤ ꯕꯦꯁꯁꯦ ꯀꯅꯥ ꯀꯅꯥ ꯑꯣꯏꯗꯣꯏꯅꯣ
ꯍꯣꯏ ꯈꯨꯟꯗꯨ ꯂꯨꯍꯣꯡ ꯂꯨꯍꯣꯡꯗꯕꯁꯦ
ꯅꯒꯤ ꯦ ꯍꯣ ꯂꯧꯍꯣꯡꯗꯕ ꯅꯠꯇꯦ ꯅꯣꯏꯒꯤ ꯕꯦꯁꯁꯦ
ꯑꯩꯒꯤ ꯕꯦꯁꯁꯤ ꯈꯪꯗꯦꯗ ꯂꯩꯗꯕ ꯃꯥꯜꯂꯦꯗ ꯂꯣꯏꯅ ꯍꯣꯡꯈ꯭ꯔ ꯃꯥꯜꯂꯦ ꯑꯀꯋꯥꯥꯁ ꯃꯦꯁꯦ ꯂꯣꯏ ꯂꯨꯍꯣꯡꯉ ꯀ꯭ꯂꯥꯁ ꯃꯦꯟ ꯑꯃꯈꯛꯇꯅꯦꯗ ꯑꯅꯤ ꯑꯅꯤ ꯈꯛꯇꯅꯦꯗ
ꯎꯝ
ꯑꯕ ꯌꯥꯎꯗꯦ ꯑꯗꯨ ꯑꯅꯤꯗꯤ ꯂꯧꯣꯛꯍꯣꯡꯈ꯭ꯔꯦ ꯊꯦꯡꯈ꯭ꯔꯦꯗ ꯑꯩ ꯑꯩ ꯃꯪꯁꯦ ꯉꯁꯤꯁꯦ ꯑꯁ ꯌꯥꯝ ꯅꯨꯡꯁꯤꯕ ꯑꯃ ꯂꯩ
ꯀꯔꯤ ꯃꯥꯡ ꯃꯥꯡꯒꯦ
ꯑꯩꯒꯤ ꯅꯨꯄꯤꯁꯦ ꯑꯦꯁꯁꯦ ꯑꯩꯒꯤ ꯌꯨꯝꯗ ꯂꯥꯛꯄ
ꯎꯝ
ꯗ ꯂꯥꯛꯄꯁꯦꯃꯅꯥ ꯕꯤ ꯑꯃꯒ ꯂꯥꯛꯄ ꯑꯗꯨꯒ ꯑꯦꯖꯝꯊꯥꯟꯒ ꯂꯥꯛꯄ ꯑꯗꯣꯁꯦ ꯑꯩ ꯑꯁ ꯐꯖꯅ ꯀꯦꯌꯔ ꯂꯧꯕꯤꯔꯒ ꯌꯥꯝ ꯇꯧꯕꯅꯤ ꯀꯦꯜ ꯂꯧꯕꯤꯔꯒ ꯑꯦꯛꯖꯥꯝ ꯑꯩ ꯑꯩꯒꯤ ꯑꯩꯒꯤ ꯅꯨꯄꯤ ꯐ꯭ꯌꯨꯆꯔꯗ ꯑꯩꯒꯤ ꯅꯨꯄꯤ ꯑꯣꯏꯒꯗꯕꯅꯤꯅ ꯑꯩꯁꯦ ꯈꯜꯂꯒ ꯁꯨꯃꯥꯏꯅ ꯀꯦꯌꯔ ꯂꯧꯕꯤꯔꯒ ꯐꯖꯅ ꯇꯧꯔꯝꯃꯤ ꯑꯥꯗꯒꯤꯅꯤꯅ ꯆꯤꯡꯗꯒꯤ ꯅꯨꯄꯤꯗꯨ
ꯅꯍꯥꯟ ꯀꯩꯅꯣꯗꯒꯤ ꯅꯍꯥꯟꯒꯤꯗꯧꯔꯕ
ꯑꯗꯨꯒꯅ ꯅꯣꯡꯃꯁꯨꯣ ꯎꯝ ꯏꯕꯥꯅꯤꯁꯦ ꯁꯥꯔꯁꯤꯇ ꯃꯦꯔꯤꯦꯖ ꯇꯧꯔꯒ ꯂꯩꯕ ꯍꯣꯏ ꯁꯥꯁꯇ ꯃꯦꯔꯤꯖ ꯇꯧꯔꯒꯦꯅ ꯇꯥꯏꯕ
ꯎꯝ
ꯄꯥꯟ ꯃꯥꯟꯅꯕꯗꯣ ꯑꯗꯨꯒꯤꯅꯤ
ꯁꯤ ꯌꯥꯝ ꯅꯨꯡꯁꯤꯕ ꯋꯥꯔꯤꯅꯤꯅꯦ
ꯑꯗꯨ ꯑꯗꯨꯁꯨ ꯦꯂꯦꯟꯇꯥꯏꯟ ꯗꯦꯗꯅꯦ
ꯎꯝ
ꯑꯗꯨꯒ ꯃꯣꯏ ꯃꯣꯏ ꯏꯃꯨꯡꯒꯤ ꯃꯤꯁꯤꯡꯁꯦ ꯑꯩ ꯌꯥꯝ ꯈꯪꯅꯩꯌꯦꯕ ꯃꯣꯏ ꯏꯃꯨꯡꯒꯤ ꯃꯤꯁꯤꯡꯁꯨ ꯂꯥꯛꯑꯒ ꯂꯩ
ꯏꯁꯀꯥꯟ ꯃꯥꯟꯅꯕ ꯍꯥꯏꯗꯣ ꯉꯔꯥꯡ ꯅꯨꯡꯗꯥꯡꯁꯨ ꯍꯥꯏꯔꯅꯦ ꯅꯪꯒꯤꯁꯦꯀꯥꯟ ꯃꯥꯟꯅꯩꯦ ꯍꯥꯏꯔꯅꯤ
ꯏꯃꯥꯟꯅꯕꯤ ꯑꯃꯅ ꯉꯔꯥꯡꯗ ꯏꯃꯥꯟꯅꯕꯤ ꯑꯃ ꯋꯥꯔꯤ ꯁꯥꯟꯅꯩꯑꯕꯀꯣ
ꯑꯥ
ꯅꯪꯒꯤ ꯑꯃꯡꯔꯣꯝꯗ ꯍꯥꯏꯌꯦꯕ ꯅꯪꯒꯤꯗꯣꯥ ꯃꯥꯟꯅꯕꯒꯤ ꯇꯣꯛꯈ꯭ꯔꯦ ꯍꯥꯏꯕꯒꯨꯝ ꯇꯧꯋꯦ ꯍꯥꯏ
ꯑꯩꯔꯣ ꯍꯣꯏ ꯇꯣꯛꯇꯤ ꯇꯣꯛꯈ꯭ꯔꯦ ꯇꯣꯛꯗꯤ ꯇꯣꯛꯈ꯭ꯔꯦ
ꯀꯥꯏꯗꯒꯤꯅꯣꯃꯥꯏꯅ ꯏꯃꯦꯦꯟꯡꯂꯣꯡꯗꯒꯤꯔꯣ
ꯍꯣꯏ
ꯎꯝ
ꯍꯥꯥꯎꯅꯒ ꯏꯗꯨꯅꯤꯅ
ꯍꯥꯟꯅꯒꯤꯁꯤ ꯌꯥꯝꯃꯅꯤꯅ ꯈꯪꯗꯦꯗ
ꯇꯣꯛꯛꯇ ꯇꯣꯛꯈꯔꯦ ꯇꯪꯗꯔꯣꯃꯥꯏꯟ ꯇꯧꯂꯅꯤ
ꯄꯝꯃꯦꯕ ꯏꯃꯥꯟꯅꯕꯒꯤ ꯃꯆꯦꯁꯨ ꯅꯪ ꯀꯩꯅꯣ ꯇꯧꯔꯝꯕ ꯅꯠꯇ꯭ꯔꯣ
ꯅꯃ ꯅꯕꯒꯤ ꯃꯁꯦ ꯁꯤ ꯀꯅꯥꯅꯨ ꯀꯔꯤ ꯈꯨꯟꯅꯒꯤꯔꯣ
ꯑꯥꯗ ꯅꯪ ꯉꯝꯂꯣꯝꯗꯨꯒꯤꯅꯦ ꯈꯔ ꯋꯥꯡꯕꯗꯣ ꯀꯨꯆꯨ ꯉꯥꯎꯔꯒ ꯅꯣꯡꯃ ꯑꯩꯈꯣꯏ ꯔꯨꯝꯗ ꯂꯥꯛꯄꯗꯣ
ꯑꯣ ꯑꯗꯨ ꯑꯗꯨ ꯑꯣ ꯑꯗꯨ ꯅꯃꯟꯅ ꯕꯒꯤ ꯃꯆꯦꯔꯣ ꯑꯣ ꯅꯃ ꯅꯕ
ꯣꯡꯀ ꯃ ꯁꯤꯗꯥ ꯀꯂꯦꯁꯀꯥꯕꯅꯦ ꯇꯃꯦꯡꯂꯡꯂꯣꯡꯗꯒꯤ ꯅꯠꯇ꯭ꯔꯣ ꯃꯥꯗꯣ
ꯅꯦ
ꯎ ꯑꯗꯨꯅꯦ
ꯑꯗꯨꯁꯨ ꯑꯩ ꯑꯩ ꯑꯣꯖꯥ ꯇꯧꯔꯤꯉꯩꯗ ꯃꯥꯕꯨ ꯎꯅꯅꯤꯡꯉꯥꯏ ꯂꯥꯛꯄ ꯁꯪꯗꯕ ꯗꯨꯘ ꯃꯥꯁꯋ ꯁꯥꯎꯔꯒ ꯂꯥꯞꯅ ꯂꯩꯕꯅꯤꯅ ꯑꯗꯨꯝ ꯑꯔꯩ ꯑꯔꯩꯕ ꯃꯥ ꯐꯪꯅꯉꯥꯏ ꯇꯧꯔꯦ ꯇꯧꯕꯒꯤ ꯌꯨꯝ ꯄꯥꯟꯈ꯭ꯔꯦ
ꯈ
ꯑꯩꯗꯤ ꯂꯩꯍꯧꯔꯦ
ꯅꯣꯡꯃꯥꯏꯒꯤ ꯔꯨꯝꯗ ꯂꯥꯛꯑꯒ ꯅꯕꯥꯅꯤ ꯋꯥꯔꯤ ꯁꯥꯟꯅꯔꯒ ꯅꯨꯄꯤ ꯑꯃꯅ ꯅꯨꯄꯤꯗꯣ ꯀꯞꯄꯒ ꯂꯩꯕꯗꯣ ꯑꯩ ꯀꯥꯎꯕ ꯉꯝꯗꯦꯍꯦ
ꯑꯁ ꯅꯨꯡꯁꯤꯕꯅꯦ ꯑꯗꯨ ꯅꯨꯄꯤꯁꯨ ꯃꯥꯅ ꯎꯝ ꯃꯥꯅ ꯍꯦꯟꯅ ꯅꯨꯡꯁꯤꯕꯅꯦ ꯑꯩꯕꯨ ꯌꯥꯝꯅ ꯋꯥꯍꯟꯕꯅꯤ ꯑꯗꯨ ꯅꯨꯄꯤꯅ ꯚꯕꯤꯗꯤꯑꯣ ꯀꯣꯜꯒꯨꯝꯕꯁꯦ ꯌꯥꯝ ꯇꯧꯅꯤꯡꯉꯦꯕ ꯃꯥꯁꯦ ꯑꯗꯨꯒ ꯑꯩꯅ ꯑꯗꯨꯒꯨꯝꯕꯗꯣ ꯇꯧꯅꯤꯡꯗꯕ ꯑꯗꯨ ꯀꯨꯝ ꯃꯗꯨ ꯃꯇꯝ ꯂꯩꯔꯕ ꯑꯩꯉꯣꯟꯗ
ꯑ ꯃꯇꯝ ꯁꯪꯗꯕ ꯍꯥꯏꯇꯥꯔꯦꯅꯦ ꯅꯪꯒꯤꯁꯦ
ꯎꯝ ꯌꯥꯝ ꯋꯥꯍꯜꯂꯒ ꯑ ꯌꯥꯝ ꯇꯧꯋꯦ ꯁꯥꯎꯅꯤꯡꯉꯤ
ꯁꯥꯎꯒꯅꯗ
ꯑꯗꯨ ꯅꯨꯄꯤꯁꯨ ꯃꯤ ꯋꯥꯡ ꯆꯥꯎꯕꯅꯦ
ꯋꯥꯡ ꯆꯥꯎꯋꯦ ꯃꯥꯗꯤ ꯋꯥꯡꯉꯦ ꯅꯪꯒ ꯆꯞꯅ ꯃꯥꯟꯅꯔꯝꯒꯅꯤ
ꯑꯩꯗꯤ ꯋꯥꯡ ꯆꯥꯎꯥꯎꯕꯁꯦ ꯌꯥꯝ ꯄꯥꯝꯃꯦꯕ ꯅꯨꯄꯤꯗ ꯄꯥꯡ
ꯏꯃꯥꯟꯅꯕꯗꯨꯁꯨ ꯌꯥꯝ ꯃꯕꯨꯛ ꯌꯥꯝ ꯐꯕꯅꯤ ꯃꯥꯅꯦ ꯃꯅꯥꯎꯅꯨꯄꯥꯗꯤ ꯄꯤꯛꯇꯛ ꯇꯧꯕꯅꯦꯕꯀꯣ ꯃꯥꯕꯨ ꯌꯥꯝ ꯐꯕꯅꯦ
ꯑꯥ
ꯣꯏ ꯃꯪꯁꯣꯔꯗꯦꯕꯈ꯭ꯔ ꯅꯅꯨꯡꯉꯥꯏ
ꯄꯨꯟꯁꯤꯁꯦ ꯈꯟꯗꯔꯒ ꯅꯨꯡꯁꯤꯌꯦ
ꯑꯩꯒꯤꯁꯦ ꯑꯐꯕ ꯂꯣꯏꯅ ꯆꯠꯈ꯭ꯔꯦꯗ ꯃꯇꯝ ꯂꯣꯏꯔꯦꯗ
ꯑꯗꯨꯅꯅꯦ ꯀꯩꯅꯣꯅ ꯍꯥꯏꯕꯁꯦ ꯑꯄꯥꯎꯒꯤ ꯑꯄꯥꯎꯒꯤ ꯃꯥꯒꯤ ꯐꯥꯗꯔꯅ ꯍꯥꯏꯕꯗꯣꯕꯥ ꯕꯕꯥꯅ ꯍꯥꯏꯕꯗꯣ ꯑꯩꯅ ꯅꯣꯡꯃ ꯃꯣꯏꯗ ꯂꯥꯛꯑꯦꯕꯀꯣ ꯋꯥꯔꯤ ꯋꯥꯇꯥꯏ ꯁꯥꯟꯅꯕꯗ ꯑꯁ ꯂꯨꯍꯣꯡꯅꯤꯡꯗ꯭ꯔꯦꯗꯅ ꯑꯩꯅ ꯍꯥꯏꯕ ꯃꯥ ꯈꯨꯠ ꯊꯦꯡꯅꯔꯒ ꯈꯪꯉꯣ ꯃꯇꯝ ꯅꯣꯏ ꯃꯇꯝ ꯂꯣꯏꯅꯃꯛ ꯃꯇꯝ ꯂꯩꯕꯅꯤꯀꯣ ꯍꯥꯏ ꯃꯅꯤꯕ
ꯎꯝ ꯒꯤꯁꯨ ꯑꯐꯕ ꯂꯣꯏ ꯆꯥꯛ ꯅ ꯑꯩꯁꯦ ꯃꯁꯛ ꯐꯖꯕ ꯑꯗꯨꯝ ꯀꯣꯏ ꯀꯣꯏꯕ ꯐꯪꯉꯦ
ꯃꯤ ꯑꯃ ꯂꯩꯌꯦ ꯍꯥꯏꯕꯅꯤꯅꯦ ꯍꯥꯏꯅꯔꯣꯅꯦ ꯉꯥꯡꯅꯔꯣꯅꯦ
ꯀꯅꯔꯣ
ꯀꯩꯅꯣꯗ ꯁ꯭ꯀꯨꯜ ꯑꯣꯖꯥ ꯃꯤꯁ ꯇꯧꯕꯗꯣ ꯑꯣꯖꯥ ꯇꯧꯕꯗꯣ ꯅꯅꯦ ꯔꯣꯝꯗꯥ ꯃꯃꯥꯟꯅꯕꯤ ꯃꯃꯥꯅ ꯑꯗꯨ ꯑꯩ ꯈꯪꯗꯦ ꯈꯨꯟꯗꯒꯤꯔ ꯈꯪꯗ ꯃꯃꯥꯟꯅꯕꯤ ꯂꯩꯌꯦ ꯍꯥꯏꯕꯅꯤꯅꯦ ꯑꯗꯨ ꯇꯧꯔꯣ
ꯄꯨꯅꯕ
ꯈꯪꯗꯦ ꯁ꯭ꯀꯨꯜꯗꯒꯤꯔ ꯃꯤꯁ ꯇꯧꯕ꯭ꯔꯥ ꯈꯪꯗꯦ ꯑꯃꯗꯤ ꯂꯩꯦ ꯃꯤ ꯌꯥꯝ ꯐꯕꯅꯦꯅ ꯍꯥꯏ ꯇꯧꯕꯤꯒꯦ ꯍꯥꯏꯌꯦ ꯇꯧꯔꯣ ꯗꯥꯎ ꯌꯦꯡꯉꯨ
ꯑꯁ ꯀꯅꯥꯅ ꯍꯥꯏꯔꯛꯄꯅꯣ ꯅꯪꯉꯣꯟꯗ
ꯃꯤꯁꯅ ꯍꯥꯏꯕꯅꯦꯕ ꯏꯃꯥꯟꯅꯕ ꯃꯤꯁ ꯑꯃ ꯇꯧꯕꯗꯣ ꯕꯖꯥꯔꯔꯣꯝꯗ
ꯅꯃꯅꯕ ꯅꯃꯅꯕꯤ ꯃꯤꯁ ꯈꯟꯅꯔꯣ ꯅꯃꯥꯟꯅꯕꯤ ꯃꯤꯁ ꯇꯧꯕ ꯍꯥꯏꯕꯗꯤ ꯑꯩꯈꯣꯏ ꯈꯨꯟꯗꯒꯤ
ꯍꯣꯏ ꯑꯩꯈꯣꯏ ꯂꯩꯀꯥꯏꯗ ꯂꯩꯕꯗꯣ
ꯍꯣꯏ
ꯑꯗꯨꯅ ꯍꯥꯏꯕꯅꯤꯗ
ꯑꯣ ꯕꯤꯦꯟ ꯕꯤꯔꯦꯟꯒꯤꯒꯤ ꯃꯤꯁꯇꯨꯔꯥ ꯑꯣ ꯃꯥꯅ ꯑꯩꯉꯣꯟꯗ ꯍꯥꯏꯔꯛꯄꯗꯤ ꯈꯣꯡꯂꯣꯡꯝꯗꯒꯤ ꯍꯥꯏꯔꯛꯏ
ꯀꯔꯝꯒꯅꯤ ꯈꯪꯗꯦ ꯑꯗꯨ ꯐꯕ ꯃꯥꯜꯂꯦ ꯍꯥꯏꯌꯣ ꯀꯕꯂꯦ
ꯅꯠꯇꯦ ꯑꯩ ꯑꯩꯒꯤꯅꯦꯅ ꯍꯥꯏꯕ꯭ꯔꯕꯃ
ꯅꯠꯇꯦ ꯅꯪꯒꯤ ꯅꯗꯦ ꯍꯥꯏ ꯆꯞ ꯆꯥꯒꯗꯧ ꯃꯥꯜꯂꯦ
ꯅꯠꯇꯦ ꯑꯩ ꯑꯩꯒꯤ ꯆꯞ ꯆꯥꯒꯅꯦꯅ ꯃꯥ ꯍꯥꯏꯕ꯭ꯔꯕ
ꯍꯥꯏꯗꯦꯗ ꯍꯥꯏꯕꯕꯨꯗꯤ ꯑꯃ ꯂꯩꯌꯦ ꯍꯥꯏꯌꯦ ꯍꯥꯏ
ꯑꯣ ꯇꯣꯡꯉꯥꯜꯂꯥꯡꯒꯅꯤ ꯅ ꯑꯗꯨꯧꯗꯤ
ꯅꯪꯒꯤꯁꯨ ꯗꯥꯎ ꯌꯦꯡꯉꯣ ꯅꯪ ꯑꯗꯨꯗ ꯁꯒꯩ ꯃꯥꯟꯅꯔꯗꯤ ꯍꯧꯖꯤꯛ ꯀꯣꯏꯕꯗ ꯁꯒꯩ ꯃꯅꯥꯜꯗꯤ ꯅꯨꯡꯉꯥꯏꯔꯣꯏꯗꯅ ꯑꯍꯟꯁꯤꯡꯅ ꯁꯥꯒꯩ ꯃꯥꯟꯅꯕ ꯄꯨꯔꯛꯑꯗꯤ ꯑꯍꯟꯁꯤꯡ ꯈ꯭ꯋꯥꯏꯗꯒꯤ ꯑꯍꯟ ꯃꯊꯛꯁꯤꯡ ꯅꯨꯡꯉꯥꯏꯕ ꯉꯥꯡꯅꯒꯅꯤ
ꯎꯝ ꯑꯃꯅ ꯂꯥꯏꯔꯤꯛꯇꯤ ꯍꯩ ꯂꯥꯏꯔꯤꯛ ꯍꯩꯔꯒ ꯁꯨꯃꯥꯏꯅ ꯀꯩꯅꯣ ꯇꯧꯕ ꯄꯝ ꯄꯝꯕꯨꯗꯤ ꯕꯤ ꯑꯦꯠ ꯂꯣꯏꯔꯦ ꯃꯥꯁꯇꯔ ꯂꯣꯏꯔꯦ ꯁ꯭ꯀꯦꯟꯗꯔꯤꯒꯤ ꯑꯣꯖꯥ ꯇꯧꯔꯒ ꯂꯩꯕꯅꯤ
ꯑꯩ ꯁꯤ ꯅꯨꯄꯤ ꯌꯥꯝ ꯀꯣꯏꯕ ꯃꯥꯜꯜꯂꯤꯏꯅꯦ ꯇꯨꯃꯤꯟꯅ ꯂꯩꯔꯒ
ꯌꯥꯔꯝꯗꯤ ꯀꯣꯏꯗꯦꯍꯦ ꯀꯣꯏ ꯁꯥꯡꯅ ꯀꯣꯏꯕ ꯑꯩ ꯑꯣ
ꯁꯤ ꯌꯥꯝ ꯀꯣꯏꯕ ꯃꯥꯜꯂꯦ
ꯏꯕꯥꯅꯤꯒꯤꯁꯦ ꯃꯇꯝ ꯌꯥꯝ ꯆꯠꯈ꯭ꯔꯦꯅꯦ ꯀꯔꯤꯕ꯭ꯔꯣ
ꯑꯩ ꯃꯔꯛ ꯃꯔꯛꯇ ꯑꯗꯨꯃꯥꯏꯅ ꯇꯧꯕꯅꯦꯅ ꯍꯣꯔꯦꯟ ꯋꯥꯛꯀꯤꯡ ꯍꯣꯔꯦꯟ ꯋꯥꯛꯀꯤꯡ ꯊꯣꯛꯄ ꯆꯠꯁꯦ ꯆꯠꯁꯅꯦ ꯅꯣꯡꯃ ꯅꯣꯡ ꯐꯥꯗꯣꯛ ꯆꯤ ꯆꯠꯁꯦ ꯃꯨꯒꯜ ꯋꯥꯔꯣꯏ ꯦ ꯆꯄꯠꯅ ꯉꯔ ꯑꯣꯏꯣꯏꯅꯦ ꯑꯣ
ꯌꯦꯡꯁꯦ